ꯑꯦ
ꯍꯥꯥ
ꯇꯥ ꯇꯥꯕ꯭ꯔꯣ
ꯇꯥꯔꯦ ꯇꯥꯔꯦ
ꯑꯥꯏꯁ ꯀ꯭ꯔꯤꯝ ꯌꯣꯜꯂꯗꯤ ꯍꯧꯖꯤꯛ ꯑꯥꯏꯁ ꯀ꯭ꯔꯤꯝ ꯆꯥꯔꯗꯤ ꯍꯥꯎ
ꯀꯩꯅꯣꯒꯤ ꯂꯥꯏꯔꯕ ꯈꯣꯏꯒꯤꯗꯣ
ꯑꯥꯎ
ꯁꯦꯡꯗꯣꯛꯅꯍꯧꯗꯥꯏꯅꯦ
ꯑꯧ ꯃꯁꯥ ꯀꯨꯊꯤꯗꯨꯒ ꯅꯨꯡꯁꯤꯗꯦ ꯅꯨꯄꯤꯗꯣ ꯀꯩꯅꯣ ꯍꯥꯞꯄꯒꯤ ꯑꯣꯏꯔꯝꯃꯤꯅꯦ ꯃꯁꯛ ꯈꯔ ꯐꯖꯕ꯭ꯔꯥ ꯍꯥꯏꯅ ꯈꯜꯂꯒ ꯃꯥꯒꯤ ꯅꯨꯄꯤꯅ ꯍꯦꯟꯅ ꯐꯖꯔ ꯃꯥꯒꯦ ꯅꯨꯄꯤꯗꯨꯗꯤ ꯌꯥꯝꯅ ꯀꯩꯅꯣ ꯇꯧꯈ꯭ꯔꯦꯅꯦ ꯃꯥꯒꯤ ꯐꯣꯂꯣꯋꯔꯁꯨ ꯅꯨꯃꯤꯠ ꯑꯃꯈꯛꯇꯒꯤ ꯁꯦꯂꯤꯕ꯭ꯔꯤꯇꯤꯗꯒꯤ ꯍꯦꯟꯈ꯭ꯔꯦꯅꯤ
ꯑꯗꯨꯅꯦ ꯑꯃ ꯋꯥꯏꯗꯒꯤ ꯍꯧꯕꯗꯨꯗꯤ ꯃꯥꯒꯤ ꯅꯠꯇꯦ ꯍꯥꯏꯅꯦ ꯃꯤ ꯑꯇꯩꯅ ꯁꯦꯝꯖꯤꯟ ꯁꯥꯖꯤꯟꯕꯅꯤ ꯍꯥꯏꯅꯦ
ꯍꯣꯏ ꯃꯥ ꯊꯥꯒꯠ ꯑꯗꯨ ꯁꯨꯃꯥꯏꯅ ꯊꯥꯒꯠꯄ ꯃꯥꯜꯂꯦ ꯍꯣꯏ ꯃꯥꯁꯨ ꯑꯗꯨ ꯊꯥꯒꯠꯂꯁꯨꯀꯣ
ꯎꯝ
ꯊꯥꯒꯠ ꯑ ꯑꯗꯨꯃꯥꯏꯅ ꯇꯧꯕꯗꯨꯁꯨ ꯐꯩ ꯑꯗꯨꯕꯨ ꯑꯗꯨ ꯊꯥꯒꯠꯅꯤꯡꯉꯁꯨ ꯀꯔꯤ ꯍꯥꯏꯁꯤꯔꯥ ꯈꯔ ꯂꯩꯔꯦ ꯊꯥꯒꯠꯑꯗꯤ ꯐꯥꯒꯅꯤ ꯃꯥꯒꯤ ꯑ ꯀꯩꯅꯣꯗꯣ ꯃꯁꯛꯇꯣ
ꯍꯣꯏ ꯍꯧꯖꯤꯛꯀꯥꯟ ꯑꯩꯁ ꯌꯨꯝ ꯄꯥꯅꯤꯡꯉꯥꯏꯁꯨ ꯇꯟꯂꯦꯗꯥ
ꯍꯣꯏ ꯀꯩ ꯀꯩꯅꯣ ꯇꯧꯔꯒ ꯊꯥꯒꯠꯄꯗꯣ
ꯎꯝ
ꯃꯥꯅ ꯀꯩ ꯀꯩꯅꯣ ꯇꯧꯔꯣ ꯊꯥꯒꯠꯄꯗꯣ ꯑꯗꯨ ꯍꯣꯏ ꯑꯥ ꯍꯥꯏꯕꯗꯤ ꯃꯥꯁꯨ ꯅꯨꯡꯉꯥꯏꯅꯤꯉꯥꯏ ꯇꯧꯔꯝꯒꯅꯤ ꯑꯗꯨꯕꯨ ꯃꯤꯒꯤ ꯃꯤꯅ ꯌꯦꯡ ꯉꯛꯄꯗꯗꯤ ꯐꯖꯗꯦꯕ ꯅꯠꯇ꯭ꯔꯣ ꯇꯥꯕ꯭ꯔꯣ ꯇꯥꯕ꯭ꯔꯣ ꯍꯜꯂꯣ